ꯑꯣ ꯇꯥꯔꯕ꯭ꯔꯣ ꯏꯕꯦꯝꯃꯥ
ꯇꯥꯏ ꯇꯥꯏ ꯅꯪꯗꯤ ꯑꯣꯐꯤꯁ ꯅꯨꯡꯇꯤꯒꯤ ꯀꯥꯕ ꯃꯥꯜꯂꯦꯅꯦ
ꯍꯣꯏ ꯑꯩ ꯉꯁꯤꯁꯨ ꯑꯣꯐꯤꯁ ꯀꯥꯏꯗ ꯊꯕꯛ ꯆꯤꯃꯟꯕꯒꯤ ꯂꯣꯏꯔꯦ ꯍꯧꯖꯤꯛ ꯂꯟꯁ ꯕ꯭ꯔꯦꯛ ꯊꯣꯛꯄꯒꯤ ꯀꯩꯅꯣ ꯃꯇꯝ ꯈꯔ ꯕ꯭ꯔꯦꯛ ꯑꯣꯏꯕꯀꯣ ꯑꯗꯨꯒꯤꯅꯤꯗ
ꯑꯣ ꯑꯩꯗꯤ ꯅꯍꯥꯟꯒꯩ ꯅꯨꯃꯤꯠ ꯑꯃ ꯑꯅꯤ ꯑꯣꯐꯤꯁꯇꯦ ꯂꯦꯞꯄꯔꯦ ꯏꯁꯥ ꯉꯝꯗꯅꯅ ꯑꯗꯨꯒꯤ ꯑꯩꯒꯤ ꯑꯩꯒꯤ ꯇꯣꯂꯣꯞꯁꯨ ꯐꯪꯍꯧꯗ꯭ꯔꯦ ꯑꯩꯗꯤ ꯀꯞꯅꯤꯡꯕꯅ ꯁꯤꯒꯗꯧꯔꯦ
ꯎꯝ ꯅꯣꯏ ꯅꯁꯥ ꯑꯗꯨꯛ ꯌꯥꯝ ꯐꯔꯒ ꯀꯥꯏꯗꯒꯤ ꯅꯪ ꯑꯃꯨꯛ ꯅꯥꯏꯅꯣ ꯏꯕꯦꯝꯃ꯫ ꯅꯨꯉꯥꯏꯇꯦꯀꯣ
ꯌꯦꯡꯕꯗ ꯃꯁꯥ ꯐꯥꯕꯁꯤꯡꯗꯦ ꯅꯥꯒꯟꯕꯖꯦ
ꯑꯁ ꯍꯤꯗꯥꯛꯇꯤ ꯆꯥꯕ꯭ꯔꯣ
ꯅꯣꯏ ꯇꯣꯂꯣꯞ ꯐꯪꯉꯕ
ꯑꯩꯈꯣꯏ ꯍꯟꯗꯛ ꯊꯥꯒꯤꯗꯤ ꯇꯣꯂꯣꯞ ꯐꯪꯗ꯭ꯔꯤꯗ
ꯑꯁ ꯄꯩꯁꯥ ꯈꯔ ꯄꯨꯁꯦ ꯇꯧꯔꯒ ꯑꯩꯁꯦ ꯁꯣꯝꯗ ꯃꯔꯨꯞꯀꯤ ꯎꯝ ꯃꯔꯨꯞꯀꯤ ꯄꯩꯁꯥ ꯈꯔ ꯍꯣꯔꯦꯕ ꯁꯨꯗ꯭ꯔꯦꯕ ꯍꯟꯗꯛ ꯇꯣꯂꯣꯞ ꯐꯪꯒꯗ꯭ꯔꯥ ꯍꯥꯏꯔꯒ ꯐꯪꯗꯔꯦ
ꯃꯊꯪ ꯊꯥꯗ ꯑꯃꯨꯛ ꯐꯪꯕꯗ ꯄꯤꯕꯤꯒꯦ ꯑ
ꯍꯣꯏ ꯍꯣꯏ ꯅꯪ ꯅꯦꯋꯥꯛ ꯅꯨꯡꯉꯥꯏꯇꯦ ꯑꯩꯒꯤꯔ ꯅꯪꯒꯤꯔ ꯅꯪ ꯅꯈꯣꯟ ꯆꯠꯂꯦ ꯇꯥꯕ꯭ꯔꯥ ꯑꯩꯒꯤꯗꯤ
ꯇꯥꯗ꯭ꯔꯣ
ꯇꯥꯔꯦ ꯇꯥꯔꯦ ꯍꯧꯖꯤꯛꯇꯤ
ꯑꯗꯨ ꯎꯗꯕ ꯃꯔꯝ ꯑꯣꯏꯕ ꯑ
ꯎꯝ
ꯍꯧꯖꯤꯛꯇꯤ ꯀꯩꯗꯧꯋꯤꯅꯣ
ꯑꯩꯁꯦ ꯃꯤꯡꯁꯦꯟ ꯃꯤꯡꯁꯦꯟ ꯃꯤꯡꯁꯦꯟ ꯃꯅꯥꯛꯇ ꯂꯩꯔꯒ ꯐꯣꯟ ꯅꯉꯣꯟꯗ ꯅꯤꯡꯁꯤꯡꯂꯛꯄ ꯑꯗꯨꯒꯤ ꯐꯣꯟ ꯇꯧꯔꯤꯅꯤ
ꯑꯁ ꯃꯤꯁꯦꯟ ꯃꯅꯥꯛꯇ ꯐꯝꯗꯤ ꯅꯪꯒꯤ ꯁꯛꯇꯨ ꯌꯥꯝ ꯊꯤꯅ ꯐꯖꯔꯒꯝꯅꯤ
ꯎꯝ ꯑꯩ ꯁꯛꯊꯤꯗꯣ ꯌꯦꯡꯗꯅꯦ ꯑꯩ ꯍꯧꯖꯤꯛ
ꯑꯣ ꯑꯩꯁꯨ ꯅꯪꯒꯤ ꯁꯛ ꯊꯤ ꯑꯩꯁꯨ ꯇꯥꯕ꯭ꯔꯣ
ꯇꯥꯏꯌꯦ ꯇꯥꯏꯌꯦ ꯍꯥꯏꯔꯛꯑꯣ
ꯑꯩꯁꯨ ꯅꯪꯒꯤ ꯁꯛ ꯊꯤꯕꯗꯣ ꯑꯃꯝꯛꯇꯪꯗꯤ ꯌꯦꯡꯅꯤꯡꯉꯤꯗ꯫
ꯅꯣꯡꯃ ꯀꯣꯏꯔꯨꯖꯦ ꯀꯩꯅꯣ
ꯍꯣꯏꯅꯦ ꯀꯣꯏꯊꯠꯂꯒ ꯂꯣꯏꯔꯗꯤ ꯀꯩꯅꯣ
ꯎꯝ
ꯏꯕꯥꯅꯤ ꯉꯇꯪ ꯏꯪ ꯆꯤꯛꯅꯀꯣ ꯍꯣꯏ ꯍꯣꯏ ꯍ
ꯅꯪ ꯅꯦꯛꯁ ꯃꯟꯗ ꯇꯣꯂꯣꯞ ꯐꯪꯒꯗꯤ ꯑꯩ ꯑꯩꯉꯣꯟꯗ ꯄꯩꯁꯥ ꯈꯔ ꯄꯨꯍꯟꯒꯅꯦ ꯍꯥꯏꯕ
ꯍꯣꯏ ꯍꯣꯏ ꯄꯤꯒ ꯄꯤꯒꯦ
ꯑꯗꯨꯗꯤ ꯑꯩꯁꯦ ꯄ꯭ꯂꯥꯁꯇꯤꯛ ꯁꯔꯖꯔꯤ ꯇꯧꯅꯕ ꯈꯔ ꯄꯨꯕ ꯇꯥꯔꯦ
ꯑꯦ ꯄ꯭ꯂꯥꯁꯇꯤ ꯁꯔꯖꯔꯤ
ꯅꯪ ꯉ ꯀꯔꯤ ꯆꯥꯕꯒꯤꯅꯣ ꯅꯈꯣꯟꯗꯣ ꯀꯔꯥꯏ ꯀꯔꯥꯡ ꯀꯔꯥꯡ ꯇꯧꯏꯦ ꯅꯪ ꯑꯁꯤ ꯑꯁꯤ ꯀꯩ ꯏꯟꯖꯥꯡ ꯆꯥꯒꯦ ꯅꯪꯅ ꯈꯣꯟꯗꯣ ꯌꯥꯝ ꯁꯦꯡꯗꯦ ꯍꯥꯏꯕ ꯍꯥꯥ
ꯐꯁ ꯍꯥꯏꯣ
ꯑꯗꯨꯒꯤ ꯑꯣꯏꯔꯝꯒꯅꯤ ꯅꯈꯣꯟꯗꯣ ꯏꯁꯦꯡ ꯁꯦꯡꯅꯤꯌꯦ ꯅꯪ ꯅꯈꯣꯟꯗꯣ ꯉꯁꯤ ꯇꯥꯕ꯭ꯔ
ꯀꯩꯒꯤꯅꯣ ꯇꯕꯨꯣ ꯇꯕꯣ ꯍꯜꯂꯣ ꯇꯪꯒꯣ ꯍꯜꯂꯣ ꯍꯜꯂꯣ